ꯍꯣꯏ ꯍꯣꯏ ꯇꯥꯔꯦ ꯅꯪꯒꯤ ꯏꯁꯇꯣꯔꯤꯗꯣ ꯔꯤꯖꯨꯝ ꯇꯧꯕꯤꯔꯣ
ꯎ ꯌꯦꯔꯒꯦ ꯍꯣꯏ ꯑꯗꯣ ꯃꯥꯗꯣ ꯃꯨꯄꯨꯗꯣꯀꯣ ꯄ꯭ꯔꯦꯌꯔ ꯇꯧꯔꯒ ꯇꯧꯕ ꯀꯥꯟꯗ
ꯎꯝ
ꯑꯗꯨ ꯑꯗꯨ ꯑꯩꯒꯤ ꯖꯨꯅꯤꯌꯔꯗꯨꯅ ꯃꯄꯨꯗ ꯈꯨꯕꯥꯛ ꯊꯥꯏ ꯍꯥꯏ
ꯑꯣ
ꯑꯗꯨꯒ ꯏꯜꯂꯦ ꯍꯥꯏꯌꯦꯦ ꯑꯗꯨꯒ ꯃꯤ ꯃꯣꯏꯒꯤ ꯗꯗꯥ ꯃꯤꯁꯤꯡꯅ ꯃꯣꯏꯒꯤ ꯗꯨꯗꯥꯅ ꯃꯈꯨꯠ ꯄꯥꯏꯔꯒ ꯀꯩꯅꯣ ꯇꯧꯕ ꯐꯥꯎ ꯉꯝꯗꯦ ꯍꯥꯏꯌꯦ
ꯑꯣ
ꯑꯗꯣ ꯃꯥꯁꯦ ꯂꯥꯏꯅ ꯃꯉꯣꯟꯗ ꯆꯪꯕꯗꯣꯀꯣ
ꯍꯣꯏ
ꯑꯗꯨꯝ ꯇꯧꯋꯦ ꯍꯥꯏ ꯑꯗꯨꯒ ꯆꯪꯉꯗꯤ ꯃꯥꯒꯤ ꯄꯨꯔꯥ ꯃꯥꯒꯤ ꯃꯤꯠꯈꯣ ꯂꯣꯏꯅꯃꯛ ꯋꯥꯏꯠ ꯇꯧꯔꯛꯄ ꯀꯩꯀꯥ ꯇꯧꯕꯗꯣ ꯑꯗꯨꯝ ꯇꯧꯋꯦ ꯍꯥꯏ ꯑꯗꯨꯒ ꯂꯥꯁꯇ ꯑꯁ ꯄ꯭ꯔꯔꯊꯅꯥ ꯇꯧꯕ ꯃꯤꯁꯤꯡꯗꯣ ꯀꯧꯋꯦ ꯍꯥꯏꯌꯦ ꯀꯥꯎꯔꯒ ꯑꯁ ꯑꯁꯤꯗꯤ ꯂꯥꯏꯅ ꯑꯗꯨꯝ ꯑꯃꯃꯪ ꯃꯥꯗ ꯆꯪꯕꯤꯅꯦꯅ ꯃꯤꯅ ꯐꯠꯇꯕꯒꯨꯝꯕ ꯇꯧꯔꯝꯕꯒꯤꯅꯦ ꯃꯉꯣꯟꯗꯅ ꯍꯥꯏꯔꯛꯄ ꯑꯗꯨꯗꯒꯤꯗꯤ ꯃꯥꯁꯦ ꯑꯗꯨꯝ ꯇꯥꯟꯗꯤ ꯇꯥꯟꯊꯣꯛꯈ꯭ꯔꯦꯗ ꯐꯗꯤ ꯐꯈ꯭ꯔꯦꯅꯗꯤ ꯍꯥꯏꯌꯦ
ꯑꯣ
ꯑꯗꯨꯒ ꯑꯩ ꯃꯥ ꯁꯀꯨꯜ ꯂꯥꯛꯄ ꯀꯥꯟꯗ ꯑꯩꯅ ꯍꯪꯕ ꯅꯪ ꯀꯃꯥꯏꯅꯣ ꯎꯕ꯭ꯔꯅ ꯍꯥꯏꯕꯒꯤ ꯋꯥ ꯀꯥꯟꯗ ꯑꯗꯨ ꯍꯧ ꯃꯤ ꯍꯥꯏꯔꯗꯤ ꯑꯉꯥꯡ ꯃꯆꯥ ꯂꯥꯛꯀꯅꯤ ꯍꯥꯏ ꯃꯅꯥꯛꯇ
ꯑꯣ
ꯑꯉꯥꯡ ꯃꯆꯥ ꯑꯃ ꯍꯥꯏ ꯌꯥꯝꯅ ꯆꯥꯎꯕ ꯅꯠꯇꯦ ꯍꯥꯏ ꯑꯉꯥꯡꯅꯤ ꯍꯥꯏ
ꯑꯣ
ꯑꯉꯥꯡ ꯃꯆꯥꯗꯣ ꯑꯃ ꯂꯥꯛꯇ ꯂꯥꯛꯄ ꯍꯧꯅꯤ ꯍꯥꯏ ꯑꯗꯣ ꯑꯗꯣ ꯑꯉꯥꯡ ꯃꯆꯥ ꯑꯃ ꯀꯃꯥꯏꯅ ꯇꯧꯕ꯭ꯔꯥ ꯍꯥꯏꯔꯒ ꯑꯁ ꯈꯪꯗꯦ ꯍꯥꯏꯕ ꯉꯝꯗꯦ ꯁꯛꯇꯣ ꯀꯩꯅꯣꯝ ꯃꯥꯥꯟꯜꯂꯤ ꯃꯤ ꯃꯥꯟꯗꯦꯅꯗꯤ ꯍꯥꯏꯔꯦ
ꯎꯝ
ꯑꯗꯨꯒ ꯅꯪꯗꯤ ꯀꯤꯗ꯭ꯔꯣ ꯍꯥꯏꯔꯒ ꯑꯩꯗꯤ ꯀꯔꯤ ꯇꯧꯒꯦꯔꯥ ꯀꯔꯤ ꯇꯧꯁꯤꯔꯥ ꯀꯤ ꯑꯗꯨ ꯑꯣꯏꯔꯁꯨ ꯑꯩꯒꯤ ꯃꯤꯠꯈꯛꯇꯪꯗ ꯎꯕꯅꯤꯅꯍ ꯍꯥꯏꯁꯨ ꯍꯥꯏꯕ ꯒ꯭ꯌꯥꯟ ꯇꯥꯔꯦ ꯑꯗꯨ ꯂꯥꯛꯑꯦ ꯍꯥꯏꯔꯗꯤ ꯃꯥ ꯒ꯭ꯌꯥꯟ ꯃꯥꯡ ꯃꯥꯡꯉꯦ ꯍꯥꯏ
ꯑꯣ
ꯑꯗꯨꯒ ꯃꯥꯁꯦ ꯑꯗꯨꯝ ꯋꯥꯁꯨ ꯋꯥꯕꯗꯣꯀꯣ ꯌꯥꯝ ꯋꯥ ꯋꯥꯏ ꯍꯥꯏ ꯑꯗꯨꯒ ꯃꯁꯛ ꯀꯦꯝ ꯀꯩ ꯂꯣꯏꯅꯃꯛꯇꯧ ꯇꯧꯋꯦ ꯍꯥꯏꯌꯦ ꯑꯗꯨ ꯆꯪꯅꯗꯤꯀꯣ
ꯑꯥꯎ
ꯑꯗꯨꯒ ꯃꯈꯨꯠ ꯃꯈꯨꯠꯅꯦ ꯃꯈꯣꯡꯅꯦ ꯂꯣꯏꯅꯃꯛ ꯀꯔꯤ ꯍꯥꯏꯁꯤꯔꯥ ꯇ꯭ꯋꯤꯆꯤꯡ ꯇꯧꯕꯗꯣ ꯑꯃ ꯑꯩꯁꯨ ꯍꯥꯏꯕ ꯍꯩꯇꯦ
ꯍꯣꯏ ꯍꯣꯏ ꯆꯤꯡꯕ ꯉꯝꯗꯕꯗꯣꯀꯣ ꯎꯝ
ꯑꯗꯨꯝ ꯇꯧꯔ ꯑꯒ ꯇꯧꯋꯦ ꯍꯥꯏ
ꯑꯣ
ꯑꯗꯨꯗꯒꯤ ꯍꯧꯖꯤꯛꯄꯨꯗꯤ ꯀꯔꯤꯁꯨ ꯇꯧꯗ꯭ꯔꯦ
ꯎꯝ
ꯐꯗꯤ ꯐꯔꯦ ꯃꯥꯅ ꯍꯥꯏꯔꯛꯄꯗ ꯑꯁ ꯋꯥꯏꯑꯦꯅ ꯑꯗꯨꯒ ꯃꯔꯛ ꯃꯔꯛꯇ ꯑꯉꯥꯡ ꯃꯆꯥꯒꯨꯝꯅ ꯂꯥꯛꯑꯦ ꯃꯔꯛ ꯃꯔꯛꯇ ꯀꯣ ꯎꯝ ꯂꯥꯏ ꯈꯪꯕ
ꯍꯣꯏ
ꯂꯥꯏꯒꯨꯝꯅ ꯂꯥꯛꯑꯦ ꯍꯥꯏꯌꯦ
ꯑꯣ
ꯑꯗꯨꯝ ꯄꯥꯏꯔꯛꯑꯒꯀꯣ ꯃꯃꯤꯛꯇ ꯃꯥꯅ ꯎꯕꯗ ꯑꯗꯨꯝ ꯃꯥꯏꯅ ꯂꯥꯛꯑꯦ ꯑꯗꯨ ꯂꯥꯛꯑꯅꯤ ꯍꯥꯏꯔꯗꯤ ꯑꯩꯗꯤ ꯑꯗꯨꯝ ꯈꯪꯈ꯭ꯔꯦ ꯑꯩ ꯒ꯭ꯌꯥꯟ ꯃꯥꯡꯈ꯭ꯔꯅꯤ ꯍꯥꯏꯕꯗꯣ ꯅꯪ ꯒ꯭ꯌꯥꯟ ꯇꯥꯕ꯭ꯔꯥ ꯅꯪ ꯑꯗꯨꯃꯥꯏꯅ ꯇꯧꯋꯦ ꯇꯧꯋꯦ ꯍꯥꯏꯕꯗꯨꯅ ꯃꯥ ꯒ꯭ꯌꯥꯟ ꯁꯨꯡꯇꯥ ꯇꯥꯥꯗꯦ ꯍꯥꯏ
ꯑꯣ ꯍꯣꯏ ꯇꯥꯔꯝ ꯃꯣꯏꯗ
ꯑꯗꯨꯅꯦ ꯑꯩꯅ ꯅꯪꯒꯤ ꯅꯪꯒꯤ ꯅꯪꯒꯤ ꯄꯨꯄꯨꯗ ꯐꯥꯎ ꯅꯪꯒꯤ ꯈꯨꯕꯥꯛ ꯊꯥꯏ ꯍꯥꯏꯅ ꯍꯥꯏ ꯍꯣꯏ ꯑꯗꯨꯃꯥꯏꯅ ꯍꯥꯏꯌꯦ ꯑꯗꯣ ꯑꯩꯗꯤ ꯒ꯭ꯌꯥꯟ ꯁꯨꯡꯇꯥ ꯇꯥꯗ꯭ꯔꯦ ꯍꯥꯏ
ꯑꯣ
ꯌꯥꯝ ꯀꯜꯂꯦ ꯍꯥꯏꯌꯦ ꯑꯗꯨ ꯆꯪꯡꯉꯥꯗꯤꯀꯣ
ꯍꯣꯏ ꯍꯣꯏ ꯑꯣꯏꯕꯅꯤꯗ
ꯑꯗꯨꯗꯨꯝ ꯅꯨꯄꯥ ꯅꯨꯄꯥ ꯃꯣꯏꯒꯤ ꯗꯗꯥ ꯄꯥꯎ ꯃꯣꯏꯒꯤ ꯗꯗꯥ ꯄꯥꯎ ꯃꯈꯨꯠ ꯃꯈꯣꯡ ꯀꯩꯅꯣ ꯇꯧꯕ ꯐꯥꯎ ꯃꯈꯣꯏꯒꯤ ꯗꯥꯗ ꯃꯥꯡꯉꯥꯅꯅꯤ ꯍꯥꯏꯌꯦ ꯃꯉꯣꯟꯗ ꯐꯥꯔꯒ ꯂꯩꯕꯁꯦ
ꯑꯣ
ꯑꯗꯨꯐꯥꯎ ꯌꯥꯝ ꯀꯜꯂꯦ ꯍꯥꯏꯌꯦꯕ ꯊꯣꯛꯅꯤꯉꯥꯏ ꯇꯧꯋꯦ ꯍꯥꯏꯑꯕ ꯖꯥꯠ ꯖꯠꯅꯤ ꯑꯗꯨꯒ ꯏꯆꯦ ꯏꯆꯦꯁꯨ ꯀꯣ
ꯎꯝ
ꯏꯆꯦꯁꯨ ꯃꯥ ꯍꯥꯏꯔ ꯁꯦꯀꯦꯟꯗ꯭ꯔꯤ ꯇꯝꯕ ꯀꯥꯟꯗ
ꯑꯥꯎ
ꯑꯃ ꯂꯩꯌꯦ ꯃꯥꯁꯨ ꯃꯣꯏ ꯀ꯭ꯂꯥꯁꯃꯦꯠ ꯑꯗꯨꯝ ꯂꯥꯏ ꯆꯪ ꯆꯪꯕꯗꯣ
ꯑꯣ
ꯍꯥꯌꯔ ꯁꯦꯀꯦꯟꯗ꯭ꯔꯤ ꯅꯠꯇꯦ ꯍꯥꯏ ꯁ꯭ꯀꯨꯜ ꯍꯥꯏ ꯁ꯭ꯀꯨꯜꯗꯅꯦ ꯑꯗꯨꯝ ꯑꯗꯨꯝ ꯑꯗꯨꯒꯤꯀꯣ ꯍꯣꯁꯇꯦꯜꯒꯤ ꯋꯥꯔꯗꯦꯟ ꯑꯃ ꯃꯉꯣꯟꯗꯗꯤ ꯑꯗꯨꯝ ꯇꯧꯔꯅꯤ ꯍꯥꯏꯔꯗꯤ ꯐꯃꯨꯡꯗ ꯊꯧꯔꯤꯅ ꯑꯃꯨꯛ ꯃꯈꯨꯠ ꯃꯈꯣꯡꯗꯣ
ꯎꯝ
ꯀꯩꯅꯣ ꯇꯧꯕꯅꯤ ꯍꯥꯏꯌꯦ
ꯑꯣ
ꯑꯗꯨꯗ ꯃꯥꯁꯦ ꯑꯩ ꯑꯗꯨꯝ ꯃꯥꯒꯤ ꯑꯗꯨ ꯍꯧꯔꯅꯤ ꯍꯥꯏ ꯀꯥꯞꯄꯛꯀꯅꯤ ꯍꯥꯏ
ꯑꯣ
ꯈꯨꯗꯛꯛꯇ ꯇꯨꯝ ꯀꯞꯀꯅꯤ ꯍꯥꯏ ꯍꯛꯇ ꯑꯗꯨꯝ ꯀꯞꯄ ꯂꯣꯏꯔꯒ ꯑꯩ ꯆꯠꯂꯒꯦ ꯆꯠꯂꯒꯦꯅ ꯑꯗꯨꯝ ꯍꯥꯏꯔꯛꯑꯦ ꯍꯥꯏ
ꯑꯣ
ꯑꯗꯨꯒ ꯑꯗꯨ ꯏꯆꯦ ꯍꯣꯏꯅ ꯅꯪ ꯀꯃꯥꯏꯅ ꯎ ꯅꯪ ꯅꯪ ꯅꯪꯒꯤ ꯀꯩꯒꯤꯅꯣ ꯑꯗꯨꯃꯥꯏꯅ ꯀꯥꯞꯄꯒ ꯑꯩ ꯆꯠꯂꯒꯦ ꯆꯠꯂꯒꯦꯅ ꯍꯥꯏꯕꯒꯦ ꯍꯥꯏꯔꯒ ꯃꯉꯣꯟꯗꯀꯣ ꯍꯣꯁꯇꯦꯜꯒꯤ ꯒꯦꯠꯀꯨꯝꯕꯗ ꯃꯣꯏ ꯍꯣꯁꯇꯦꯜꯒꯤ ꯊꯣꯡ ꯂꯩꯗꯅ ꯑꯗꯨꯗ ꯅꯨꯄꯥ ꯑꯃ ꯑꯋꯥꯡꯕ ꯅꯨꯄꯥ ꯑꯃ ꯀꯥꯎꯕꯣꯏ ꯍꯦꯠ ꯀꯒꯨꯝꯕꯁꯨ ꯍꯥꯞꯄꯦ ꯍꯥꯏꯌꯦꯦ
ꯑꯣ
ꯑꯗꯨꯗꯣ ꯂꯧ ꯃꯉꯣꯟꯗ ꯂꯧꯕ ꯂꯥꯛꯑꯦ ꯍꯥꯏꯌꯦ ꯂꯥꯛꯑꯣ ꯂꯥꯛꯑꯣꯅ ꯀꯧꯋꯦ ꯍꯥꯏꯌꯦꯦ ꯑꯗꯨꯝ ꯀꯧꯋꯦ ꯍꯥꯏ ꯑꯗꯨꯗꯒꯤꯗꯤ ꯃꯥꯁꯦ ꯄꯁꯅꯥ ꯇꯧꯔꯒ ꯐꯗꯤ ꯐꯔꯝꯝꯕꯅꯤ ꯑꯗꯨꯕꯨ ꯀ꯭ꯂꯥꯁꯔꯨꯝꯗꯀꯣ ꯀ꯭ꯂꯥꯁꯔꯨꯝꯗꯁꯨ ꯑꯗꯨꯝ ꯇꯧꯔꯛꯄ ꯃꯥꯜꯂꯦ ꯀ꯭ꯂꯥꯁꯔꯨꯝꯗꯁꯨ ꯑꯗꯨꯀꯥꯟꯗ ꯎ ꯀꯃꯥꯏꯅ ꯂꯥꯛꯄ꯭ꯔꯥ ꯍꯥꯏꯔꯗꯤ ꯑꯗꯨ ꯅꯪ ꯑꯗꯨꯝ ꯇꯧꯔꯛꯑꯅꯤ ꯍꯥꯏꯔꯤ ꯅꯉꯣꯟꯗ ꯀꯃꯥꯏꯅ ꯂꯥꯛꯄ ꯍꯥꯏꯔꯒ ꯅꯣꯡꯃꯃꯗꯤ ꯃꯁꯛ ꯌꯥꯝ ꯌꯥꯝ ꯐꯖꯔꯒ ꯂꯥꯛꯑꯦ ꯍꯥꯏ ꯃꯁꯛ ꯀꯌꯥꯝ ꯐꯖꯥꯏ ꯍꯥꯏ ꯅꯨꯄꯥꯗꯣ ꯀꯣ
ꯎꯝ
ꯏꯄꯥꯒꯨꯝꯅ ꯁꯥꯔꯒ ꯌꯥꯝ ꯐꯖꯔꯒ ꯂꯥꯛꯑꯦ ꯍꯥꯏ ꯑꯗꯨꯒ ꯅꯣꯡꯃꯗꯤ ꯌꯥꯝ ꯊꯤꯌꯦ ꯍꯥꯏꯌꯦ ꯌꯦꯡꯕ ꯐꯥꯎ ꯉꯝꯗꯦ ꯍꯥꯏ ꯊꯤꯃꯟꯕꯒꯤ
ꯑꯣꯝ
ꯑꯗꯨꯝ ꯇꯧꯍꯦ ꯑꯗꯨꯗꯒꯤ ꯃꯣꯏꯁꯦ ꯍꯣꯁꯇꯦꯜꯁꯨ ꯄꯦꯔꯦꯟꯁꯤꯡꯗ ꯀꯧꯔꯒ ꯑꯁ ꯑꯁꯤꯗꯤ ꯌꯥꯗ꯭ꯔꯦ ꯅꯣꯏꯒꯤꯁꯦ ꯈꯔ ꯐꯖꯟꯅ ꯌꯦꯡꯕꯅ ꯐꯒꯅꯤꯅꯀꯣ ꯑꯗꯣ ꯍꯣꯁꯇꯦꯜꯗꯒꯤ ꯃꯉꯣꯟꯗ ꯊꯝꯗ꯭ꯔꯦ ꯍꯥꯏ ꯑꯗꯨꯗꯒꯤ ꯑꯗꯨꯝ ꯀꯃꯥꯏꯅ ꯇꯧꯕ꯭ꯔꯥ ꯄꯥꯎꯁꯨ ꯈꯪꯗ꯭ꯔꯦ ꯀꯃꯥꯏꯅ ꯑꯗꯨꯅ ꯄꯤꯗ ꯀꯃꯥꯏꯅ ꯂꯩꯕ꯭ꯔꯥꯁꯨ ꯈꯪꯗꯦ ꯑꯗꯣ ꯃꯥ ꯑꯗꯨꯝ ꯇꯧꯔꯛꯄ ꯀꯥꯟꯗ ꯃꯥꯅ ꯍꯥꯏꯔꯛꯄꯅꯦ ꯃꯔꯛ ꯃꯔꯛꯇꯗꯤ ꯌꯥꯝ ꯐꯖꯅ ꯂꯥꯛꯑꯦ ꯍꯥꯏꯌꯦ ꯂꯥꯏꯗꯀꯣ ꯆꯛꯇꯣ ꯌꯥꯝ ꯐꯖꯩ ꯍꯥꯏ ꯃꯤ ꯃꯤꯒ ꯀꯝꯄꯦꯌꯔ ꯇꯧꯕ ꯉꯝꯗꯦ ꯍꯥꯏꯕꯁ ꯌꯥꯏ ꯌꯥꯝꯕ ꯅꯨꯄꯥꯒꯨꯝꯕꯁꯨ ꯂꯥꯛꯑꯦ ꯃꯔꯛ ꯅꯨꯄꯤꯒꯨꯝꯕꯁꯨ ꯌꯥꯝ ꯐꯖꯔꯒꯀꯣ
ꯎꯝ
ꯂꯥꯛꯑꯦ ꯍꯥꯏ ꯑꯗꯨꯒ ꯃꯔꯛ ꯃꯔꯛꯇꯗꯤ ꯌꯥꯝ ꯊꯤ ꯍꯥꯏꯌꯦ ꯊꯤꯕ ꯀꯥꯟꯗ ꯃꯥꯗꯤ ꯌꯦꯡ ꯄꯥꯎ ꯌꯦꯡꯅꯤꯡꯗꯦ ꯍꯥꯏ ꯀꯥꯞꯅꯤꯡꯕꯅꯦ ꯍꯥꯏ
ꯑꯣꯝ
ꯑꯗꯨꯒ ꯑꯗꯨ ꯐꯠꯇꯕ ꯊꯋꯥꯏꯗꯣ ꯃꯉꯣꯟꯗ ꯑꯗꯨꯝ ꯃꯥꯒꯤ ꯃꯅꯥꯛꯇ ꯑꯗꯨꯝ ꯂꯩꯕꯗꯣ ꯐꯠꯇꯕ ꯊꯋꯥꯏꯅ ꯃꯥꯒꯤꯗ ꯑꯗꯨꯝ ꯀꯟꯇ꯭ꯔꯣꯜ ꯑ ꯇꯧꯕ ꯇꯥꯏꯞꯇꯣ ꯑꯗꯨꯝ ꯇꯧꯔꯒ ꯂꯩ ꯍꯥꯏꯔꯦ ꯑꯗꯨꯒꯤ ꯑꯁ ꯋꯥꯔꯗꯦꯟꯁꯤꯡꯅꯁꯨ ꯑꯁꯤꯒꯤꯣꯏ ꯈꯔꯈꯛ ꯐꯖꯅ ꯌꯦꯡꯗ꯭ꯔꯗꯤ ꯌꯥꯗꯦꯅꯀꯣ
ꯍꯣꯏ
ꯃꯣꯏ ꯄꯦꯔꯦꯟꯁꯇ ꯀꯧꯔꯒ ꯆꯠꯈ꯭ꯔꯦ ꯍꯥꯏ ꯑꯗꯨ ꯃꯇꯨꯡꯗꯒꯤꯗꯤ ꯄꯥꯎꯁꯨ ꯐꯥꯎꯅꯗ꯭ꯔꯦꯖꯤꯇꯦꯜ ꯂꯩ ꯃꯤꯅ ꯃꯣꯏꯁꯨ ꯐꯣꯟ ꯄꯥꯏꯗꯕ ꯀꯣꯏ ꯏꯆꯦꯈꯣꯏꯗꯣ
ꯍꯣꯏ ꯍꯣꯏ
ꯑꯗꯨꯗꯒꯤ ꯑꯗꯨꯝ ꯃꯣꯏꯁꯨ ꯈꯪꯗꯦ
ꯍꯣꯁꯇꯦꯜꯗ ꯑꯗꯨꯒꯨꯝꯕ ꯊꯧꯗꯣꯛꯇꯣ ꯑꯗꯨꯝ ꯊꯣꯛꯄ ꯃꯥꯜꯂꯦꯅꯦ
ꯍꯣꯏ ꯑꯗꯨꯝ ꯊꯣꯛꯑꯦ ꯑꯌꯥꯝꯕꯗꯀꯣ
ꯍꯣꯏ ꯍꯣꯏ ꯑꯗꯨꯅꯦ ꯑꯩꯈꯣꯏ ꯎ ꯑꯩꯈꯣꯏꯅ ꯑꯩꯁꯨ ꯎꯝ ꯇ꯭ꯋꯦꯜꯐ ꯎꯝ ꯇꯨꯋꯦꯜꯐ ꯊꯥꯔꯤꯉꯩꯗ ꯍꯣꯁꯇꯦꯜ ꯆꯪꯕꯅꯦꯕꯀꯣ
ꯑꯥ
ꯑ ꯑꯩꯈꯣꯏꯒꯤ ꯁ꯭ꯀꯨꯜꯒꯤ ꯔꯨꯜꯅꯦꯕ ꯇꯦꯟ ꯊꯥ ꯊꯥꯒꯗꯧꯕ ꯃꯤꯒ ꯇꯨꯋꯦꯜꯐ ꯊꯥꯒꯗꯧꯕ ꯃꯤ ꯕꯦꯠꯆ ꯑꯅꯤꯗꯣ ꯆꯪꯗꯣꯏꯅꯦꯕ ꯀꯝꯄꯜꯁꯔꯤ ꯀꯣ
ꯑꯣ
ꯑꯗꯣ ꯑꯩꯈꯣꯏꯁꯨ ꯆꯪꯉꯦꯕ ꯑꯗꯨ ꯆꯪꯕ ꯃꯇꯝꯗ ꯍꯣꯏ ꯕꯨꯠꯅ ꯍꯥꯏꯕꯗꯤ ꯀꯤꯍꯟꯕ ꯑꯗꯨꯃꯥꯏꯅ ꯇꯧꯋꯦꯅ ꯅꯍꯥꯟꯗꯒꯤ ꯍꯥꯏꯌꯦꯕꯀꯣ ꯑꯗꯨ ꯍꯣꯁꯇꯦꯜꯗ ꯅꯨꯄꯥ ꯃꯥꯗꯣ ꯍꯣꯁꯇꯦꯜ ꯍꯣꯁꯇꯦꯜꯗ ꯍꯦꯡ ꯇꯧꯋꯦ ꯍꯥꯏꯌꯦꯕ ꯁꯨꯋꯏꯁꯥꯏꯠ ꯇꯧꯋꯦꯅ ꯍꯥꯏꯌꯦꯕꯀꯣ
ꯑꯥ ꯑꯥ
ꯑꯗꯣ ꯑꯗꯨꯝ ꯑꯣꯏꯅ ꯍꯥꯏꯌꯦꯅ ꯑꯗꯨꯝ ꯍꯣꯏ ꯅꯍꯥꯟꯗꯒꯤ ꯑꯗꯨꯝ ꯍꯥꯏꯔꯒ ꯂꯥꯛꯄꯅꯦ ꯑꯗꯨ ꯑꯩ ꯑꯩꯈꯣꯏꯅ ꯂꯥꯛꯄ ꯃꯇꯝꯗ ꯂꯥꯛꯑꯒ ꯅꯨꯃꯤꯠ ꯑꯃ ꯑꯅꯤꯒꯨꯝꯕ ꯑꯩꯈꯣꯏ ꯂꯩꯕ ꯃꯇꯝꯗꯤ ꯀꯩꯇ ꯇꯧꯗꯦꯕ
ꯎꯝ
ꯑꯗꯨꯕꯨ ꯑꯗꯨꯒꯤ ꯃꯇꯨꯡꯗꯒꯤ ꯑꯩꯕꯨꯁꯨ ꯀꯤꯍꯟꯕ ꯋꯥꯅꯤꯗ
ꯎꯝ
ꯑꯍꯤꯡꯗ ꯇꯨꯝꯕ ꯃꯇꯝꯗ ꯇꯨꯝꯕ ꯌꯥꯗꯦꯕ ꯍꯥꯏꯗꯤ ꯀꯤꯍꯟꯕꯀꯣ ꯃꯤꯅ ꯃꯤ ꯂꯥꯛꯄꯒꯤ ꯃꯈꯨꯣꯟꯒꯨꯝꯕ ꯇꯥꯕ ꯑꯉꯥꯡ ꯀꯥꯞꯄ ꯑꯃꯒꯤꯒꯤ ꯃꯈꯨꯟꯒꯨꯝꯕ ꯀꯥꯕ ꯑꯗꯨꯃꯥꯏꯅ ꯇꯧꯋꯦꯕ ꯑꯗꯨ ꯑꯩꯁꯨ ꯀꯤꯃꯟ ꯀꯔꯤ ꯇꯧꯁꯤꯔꯥ ꯍꯥꯏꯅ ꯎꯝ ꯑꯩꯒꯤ ꯃꯔꯨꯞꯁꯤꯡꯅ ꯅꯪꯒꯤ ꯕꯦꯗꯣ ꯆꯦꯟꯖ ꯇꯧꯋ ꯍꯥꯏꯅ ꯍꯥꯏꯌꯦ ꯑꯗꯨ ꯇꯧꯔꯁꯨ ꯑꯗꯨꯝ ꯀꯤꯍꯟꯂꯒ ꯂꯩꯕꯅꯦ ꯑꯁ ꯀꯤꯕꯅꯦꯍꯦ ꯑꯩꯈꯣꯏꯅ ꯍꯥꯏꯗꯤ ꯑꯩꯈꯣꯏꯒꯤ ꯏꯁꯥꯅ ꯏꯁꯥꯗ ꯊꯣꯛꯇ꯭ꯔꯗꯤ ꯑꯩꯈꯣꯏꯗꯤ ꯈꯪꯗꯕꯅꯦꯕ ꯀꯣ ꯀꯤꯕꯗꯣ
ꯑꯥ ꯎꯝ ꯎꯝ
ꯑꯩꯕꯨꯁꯨ ꯑꯗꯨꯝꯥꯏꯅ ꯌꯥꯝ ꯀꯤꯍꯟꯕꯤꯌꯦꯗ ꯍꯣꯁꯇꯦꯜꯗ ꯑꯗꯨꯒꯨꯝꯕ ꯌꯥꯝ ꯊꯣꯛꯑꯦꯎ ꯍ
ꯍꯣꯏ ꯇꯧꯕꯅꯦ ꯇꯧꯕꯅꯦ ꯍꯣꯁꯄꯤꯇꯦꯜꯗꯗꯤ
ꯎ ꯀꯔꯤ ꯇꯧꯔꯤꯒꯦꯔꯣ ꯈꯪꯗꯦ
ꯈꯪꯗꯦ ꯍꯣꯁꯇꯦꯜ ꯃꯈꯩꯗꯤ ꯑꯗꯨꯝ ꯃ ꯂꯩꯕꯅꯦ
ꯑꯣ ꯑꯗꯨꯅꯦ ꯑꯗꯨꯒ ꯅꯨꯄꯤ ꯅꯨꯄꯤ ꯈꯣꯏꯒ ꯍꯥꯏꯕꯗꯤ ꯑꯁꯤꯒꯨꯝꯕ ꯊꯗꯣꯛꯁꯦ ꯌꯥꯝꯅ ꯊꯧꯒꯜꯂꯦꯅꯦ ꯀꯣ
ꯍꯣꯏ
ꯂꯥꯏ ꯆꯥꯡꯕ ꯑꯗꯨꯒꯨꯝꯕ ꯁꯤꯟ ꯅꯨꯄꯤꯗ ꯉꯝ ꯇꯧꯒ ꯎꯝ
ꯑꯁ ꯑꯩꯈꯣꯏ ꯖꯥꯗꯁꯨ ꯃꯥꯁꯨ ꯍꯣꯁꯇꯦꯜ ꯂꯩꯕ ꯀꯥꯟꯗ ꯀꯣ
ꯑꯥꯎ
ꯇꯧꯑꯣꯦꯅ ꯍꯥꯏ ꯌꯥꯝꯅ ꯃꯥ ꯅꯥꯕ ꯗꯣꯔꯃꯦꯇ꯭ꯔꯤꯗꯀꯣ ꯅꯥꯔꯗꯤ ꯍꯣꯜꯗ ꯄꯣꯊꯥꯍꯜꯂꯝꯂꯦ ꯍꯥꯏꯌꯦꯕ
ꯍꯣꯏ ꯍꯣꯏ
ꯄꯣꯊꯥꯕꯗꯣ ꯃꯤ ꯀꯅꯥꯁꯨ ꯂꯩꯇꯦ ꯍꯥꯏꯕ ꯍꯣꯜ ꯑꯇꯥꯎꯕꯅꯦ ꯍꯥꯏꯕ ꯑꯗꯨꯗ ꯃꯊꯠ ꯐꯃꯨꯡ ꯀꯨꯟꯊ꯭ꯔꯥꯃꯨꯛ ꯂꯩꯔꯅꯤ ꯍꯥꯏꯗꯣ ꯃꯊꯟꯟꯅ ꯑꯗꯨꯗ ꯇꯨꯝꯕꯅꯦ ꯍꯥꯏꯕ
ꯑ
ꯉꯥꯅꯤ ꯉꯥꯂꯗ ꯑꯣꯏꯔꯁꯨ ꯀꯤꯕ ꯑꯃ ꯐꯥꯎꯋꯦ ꯍꯥꯏꯕ
ꯑꯣ
ꯥꯁꯨ ꯅꯥꯕꯅꯤꯅꯀꯣ ꯑꯗꯨ ꯑꯗꯨꯒ ꯃꯔꯛ ꯃꯔꯛꯇ ꯇꯣꯔꯃꯦꯇꯔꯤ ꯑꯗꯨ ꯀꯣꯔꯤꯗꯣꯔꯗ ꯃꯣꯏ ꯅꯥꯕꯒꯤ ꯊꯔꯃꯔꯤ ꯃꯣꯏ ꯀꯣꯔꯤꯗꯣꯔ ꯃꯅꯥꯛꯇ ꯑꯗꯨꯝ ꯃꯤꯗꯤ ꯂꯩꯇꯕ ꯑꯗꯨꯕꯨ ꯈꯪꯗꯦ ꯆꯤꯌꯔꯒꯨꯝꯕ ꯃꯈꯣꯟꯜ ꯇꯥꯕꯒꯨꯝꯕ
ꯎꯝ
ꯆꯠꯄꯒꯨꯝꯕ ꯃꯈꯣꯟꯠ ꯇꯥꯕꯒꯨꯝꯕ ꯑꯗꯨꯕꯨ ꯃꯤ ꯂꯩꯕ꯭ꯔꯥ ꯍꯥꯏꯁꯨ ꯀꯩꯅꯣ ꯑꯥꯁꯨ ꯂꯩꯇꯕ ꯐꯨꯠꯁꯇꯦꯞꯇꯤ ꯑꯗꯨꯝ ꯇꯥꯕ ꯐꯨꯠꯁꯇꯦꯞꯇꯣ ꯑꯃꯨꯛꯀ ꯊꯣꯡꯗ ꯌꯎꯔꯗꯤ ꯃꯀꯥ ꯇꯣꯛꯈ꯭ꯔꯕ ꯑꯗꯨꯝ ꯇꯧꯋꯦ ꯍꯥꯏꯌꯦꯦ ꯑꯗꯨ ꯃꯣꯏꯁꯨ ꯇꯨꯝꯅꯤꯡꯉꯁꯨ ꯑꯦ ꯅꯥꯅꯤꯡ ꯅꯥꯔꯁꯨ ꯅꯥꯗꯦꯅ ꯍꯥꯏꯕꯅꯤ ꯍꯥꯏ ꯑꯗꯨꯝ ꯑꯇ ꯇꯨꯅꯤꯡꯗꯕꯒꯤ
ꯑꯣ
ꯑꯗꯨꯒ ꯃꯣꯏ ꯑꯣꯖꯥꯁꯤꯡꯁꯨ ꯈꯪꯉꯦ ꯍꯥꯏ ꯑꯗꯨꯃꯥꯏꯅ ꯇꯝꯅꯩ ꯍꯥꯏꯕꯗꯣ ꯑꯗꯨꯒꯤ ꯅꯣꯡꯃꯗꯤ ꯃꯣꯏ ꯑꯣꯖꯥꯁꯤꯡꯁꯦ ꯄꯨꯔꯥ ꯑꯣꯖꯥ ꯑꯃꯗꯨꯒ ꯍꯣꯡꯉꯗꯤ ꯅꯨꯄꯥꯅꯦꯕ ꯑꯩꯈꯣꯏꯅ ꯂꯥ ꯑꯣꯏꯕꯒꯤ ꯃꯣꯏꯗꯤ ꯚꯣꯏꯁꯀꯤꯗꯤ ꯚꯣꯏꯁꯀꯤꯅ ꯋꯥꯔꯗꯦꯟ ꯇꯧꯋꯦꯅ
ꯍꯣꯏ
ꯑꯗꯨꯁꯦ ꯑꯗꯨ ꯃꯇꯝꯗꯨꯣ ꯂꯣꯏꯅꯃꯛ ꯏꯁꯇꯨꯗꯦꯟꯁꯤꯡꯁꯨ ꯈꯪꯉꯦ ꯍꯥꯏꯌꯦ ꯇꯝꯅ ꯌꯥꯝ ꯀꯜꯂꯦ ꯇꯝꯅꯕꯗꯣ ꯍꯥꯏꯕꯗꯣ ꯑꯗꯨꯗꯒꯤ ꯃꯥꯁꯦ ꯑꯗꯨ ꯋꯥꯦ ꯅꯨꯄꯥꯁꯨ ꯈꯪꯈ꯭ꯔꯕ ꯃꯥꯜꯂꯦ
ꯍꯣꯏ
ꯆꯦꯂꯦꯟꯖ ꯇꯧꯋꯦ ꯍꯥꯏꯌꯦ ꯅꯨꯡꯃꯩ ꯄꯨꯊꯣꯛꯑꯒ
ꯍꯣꯏ ꯑꯗꯨꯃ ꯀꯤꯍꯟꯕꯤꯕꯅ ꯍꯥꯏꯕꯗꯤ ꯈꯔꯗꯤ ꯐꯒꯅꯤꯗꯣ
ꯍꯣꯏ ꯆꯂꯦꯟꯖ ꯇꯧꯋꯦ ꯍꯥꯏ ꯑꯗ ꯑꯣꯖꯥꯅꯒꯣ ꯅꯣꯡꯃꯩꯃ ꯀꯥꯔꯇꯨꯁ ꯊꯝꯃꯦ ꯍꯥꯏꯌꯦꯕ
ꯎꯝ
ꯑꯗꯨ ꯂꯧꯊꯣꯛꯑꯒ ꯅꯪ ꯉꯝꯕ꯭ꯔꯥ ꯑꯩ ꯉꯝꯕ꯭ꯔꯥ ꯊꯣꯛꯂꯛꯑꯅꯤꯅ ꯂꯥꯎꯔꯒ ꯆꯦꯂꯦꯟꯖ ꯇꯧꯋꯦ
ꯑꯣ
ꯃꯥ ꯃꯥꯁꯨꯁꯇꯨꯗꯦꯟ ꯏꯁꯇꯨꯗꯦꯟꯒꯁꯨ ꯕꯣꯏꯁ ꯗꯣꯔꯃꯦꯇ꯭ꯔꯤꯗꯁꯨ ꯃꯥ ꯇꯨꯝꯕꯅꯦꯕ
ꯎꯝ
ꯗꯣꯔꯃꯦꯇ꯭ꯔꯤꯒꯤ ꯃꯅꯥꯛꯇꯅꯤ ꯍꯥꯏꯌꯦ ꯃꯥ ꯇꯨꯝꯕꯗꯣ ꯔꯨꯝ ꯗꯃꯦꯇꯔꯤ ꯇ꯭ꯔꯤꯗꯗꯤ ꯅꯠꯇꯕ ꯑ ꯗꯣꯔꯃꯦꯇ꯭ꯔꯤꯒꯤ ꯑꯃꯅꯥꯛꯇꯅꯦ ꯍꯥꯏꯕ ꯌꯥꯝ ꯂꯥꯛꯑꯦ ꯍꯥꯏꯅ